ꯍꯜꯂꯣ ꯍꯤꯛꯑꯒ ꯂꯩꯥꯌꯦ ꯊꯥꯖꯗꯅ ꯀꯣꯜ ꯇꯧꯔꯛꯏꯅꯦ ꯂꯥꯛꯍꯦ
ꯑꯩꯁ ꯁꯥꯕꯅ ꯁꯥꯕꯅ
ꯊꯕꯛ ꯇꯧꯔꯕ꯭ꯔꯣ
ꯍꯧꯖꯤꯛꯇꯤ ꯃꯩ ꯃꯨꯠꯈꯤꯕꯅ ꯊꯕꯛ ꯂꯣꯏꯕꯨꯗꯤ ꯂꯣꯏꯁꯤꯜꯂꯛꯑꯦ ꯅꯍꯥꯥꯟ ꯂꯩꯑꯗꯤ ꯐ꯭ꯔꯤ ꯑꯣꯏꯔꯅꯤ ꯍꯧꯖꯤꯛ ꯃꯩ ꯃꯨꯠꯄꯒꯤ
ꯃꯩꯒꯤ ꯃꯈꯣꯟ ꯇꯥꯕꯒꯨꯝ ꯆꯥꯎꯋꯤꯅꯦ ꯇꯤꯠ ꯇꯤꯠ ꯇꯧꯔ ꯂꯩꯥꯕꯗꯣ ꯔꯤꯆꯥꯥꯔꯁ ꯕꯜ ꯍꯥꯞꯇꯕꯒꯤꯔ
ꯅꯠꯇꯦ ꯃꯩꯂꯛ ꯇꯗꯤ ꯑꯗꯨꯃꯥꯏ ꯈꯣꯡꯉꯦ
ꯃꯥꯝꯕ꯭ꯔ ꯑꯗꫭ ꯃꯩ
ꯀꯗꯥꯏꯗꯩ ꯁꯥꯒ ꯁꯥꯕꯅꯦ
ꯋꯤꯟꯗꯣꯒ ꯍꯥꯡꯗꯕ꯭ꯔꯥꯅꯦ
ꯑꯝꯗ ꯍꯥꯡꯕꯤꯗꯦ
ꯍꯥꯏꯁ ꯃꯄꯥꯟ ꯊꫭꯍꯂꯦ ꯑꯗꯨꯗꯤ
ꯏꯁ ꯇꯜꯂꯦꯗ
ꯍꯣꯏ ꯌꯨ ꯃꯅꯥꯛꯇꯔꯦ ꯃꯅꯥꯛꯇ ꯊꯣꯏ ꯆꯥꯔꯦ ꯆꯥ ꯂꫭꯏꯔꯦꯕ ꯍꯤꯞꯄꯒ ꯐꯣꯟ ꯌꯦꯡꯉ ꯂꯩꯕꯅꯦ
ꯎꯝ
ꯁꯤꯗꯁꯨ ꯌꯨꯝ ꯁꯥꯔꯒ ꯂꯩꯕꯒꯤ ꯃꯤ ꯃꯦꯆꯤꯟꯒꯤ ꯀꯩꯀꯩꯅꯣ ꯇꯧꯔꯒ ꯂꯩꯕꯗꯨ ꯇꯥꯅꯤꯡꯗꯕꯅ
ꯑꯃ ꯑꯗꯨꯗꯤ ꯊꯕꯛ ꯍꯜꯂꯛꯑꯝꯃꯣꯏꯅꯦ
ꯈꯪꯗꯦ ꯂꯥꯛꯇꯔꯤꯕꫭ ꯂꯥꯛꯄ ꯈꯪꯗꯦ ꯑꯩꯗꯤ ꯂꯥꯛꯔꯝꯃꯔꯣꯏꯗ ꯑꯩꯁꯨ ꯊꯣꯛꯇꯦ ꯃꯄꯥꯟ ꯐꯉ ꯊꯦꯡꯅ ꯀ ꯆ ꯃꯒ ꯂꯩꯕ ꯑꯣ ꯍꯣꯔꯦꯟ ꯂꯥꯛꯑꯅꯤ ꯃꯥꯗꯤ ꯄꯨꯡ ꯃꯉꯥ ꯃꯈꯥꯏꯗꯨꯒꯨꯝꯕ
ꯇꯠꯂꯝꯕꯅꯤ ꯃꯊꯟꯇ
ꯈꯪꯅꯦꯦ ꯉꯁꯤ ꯐꯤ ꯁꯨꯅꯤꯉꯥꯏꯗꯤ ꯂꯩ ꯍꯥꯏꯕꯅꯦ ꯃꯥ ꯊꯕꯛꯇꯤ ꯇꯣꯛꯅꯤꯡꯕ ꯃꯥꯜꯂꯦ ꯍꯥꯏꯕꯗꯤ ꯎꯝ ꯎꯝ ꯀꯩ ꯍꯥꯏꯗꯦ ꯋꯥꯏ ꯍꯥꯏꯅꯤꯀꯣ ꯉꯔꯥꯡꯗꯣ ꯎꯝ ꯎꯝ ꯊꯥ ꯑꯃꯗꯤ ꯇꯧꯏꯦ ꯍꯥꯏꯕ ꯃꯥꯜꯂꯦ ꯑꯗꯣ ꯊꯥ ꯑꯃ ꯂꯣꯏꯔꯒ ꯀꯩꯗꯕ ꯑꯃꯨꯛ ꯊꯧꯔꯅꯤꯉꯥꯏꯅ ꯈꯪꯗ꯭ꯔꯦ
ꯃꯥꯁꯦ ꯑꯁꯤꯒꯨꯝꯕ ꯊꯕꯛ ꯑꯣꯏꯔꯗꯤ ꯑꯃꯨꯛ ꯀꯨꯏꯅ ꯇꯧꯔꯣꯏꯗ ꯆꯦꯟꯖ ꯇꯧꯅꯤꯡꯒꯅꯦꯕ ꯊꯤꯕ ꯀꯥꯟꯗ ꯐꯖꯅ ꯊꯤꯔꯕ
ꯑꯁ ꯊꯕꯛ ꯑꯇꯥꯏ ꯍꯥꯏꯔꯁꯨ ꯌꯥꯎꯁꯦ ꯑꯩꯒꯗꯤ ꯌꯥꯎꯁꯦ ꯍꯥꯏꯔꯗꯤ ꯃꯥ ꯑꯃꯨꯛ ꯀꯩꯅꯣ ꯃꯥꯒꯤ ꯔꯤꯖꯨꯃꯦꯗꯣ ꯊꯥꯖꯤꯟꯗꯕ ꯑꯗꯨꯝ ꯇꯧꯕꯀꯣ
ꯑ ꯃꯥꯗꯤ ꯑꯃꯨꯣꯠ ꯊꯕ ꯑꯗꯨꯝ ꯊꯤꯕ ꯂꯩꯇꯦꯕ ꯁꯃꯇꯣ ꯑꯅꯤ
ꯑꯗꯨꯅꯦ ꯐꯖꯅ ꯇꯧꯗꯕꯒꯤ ꯑꯩꯗꯤ ꯑꯩꯗꯤ ꯇꯧꯕꯁꯦ ꯍꯥꯏꯕꯗꯤ ꯏꯁꯥꯒꯤ ꯃꯔꯝꯗꯗꯤ ꯇꯣꯛꯄꯅꯤꯅ ꯄꯩꯁꯥ ꯂꯩꯇ ꯂꯩ ꯑꯩꯈꯣꯏꯗꯤ ꯄꯩꯁꯥꯒꯤ ꯈꯛꯇ ꯂꯥꯛꯑꯒ ꯇꯥꯅ ꯊꯣꯏꯗ ꯄꯩꯁ ꯇꯥꯟꯅꯤꯉꯥꯏ ꯂꯥꯛꯄꯅꯤꯗ
ꯊꯕꯛ ꯂꯩꯇꯕ ꯄꯩꯁꯥ ꯄꯤꯅꯤꯡꯗꯕ ꯑꯣꯏꯔꯝꯅꯤꯌꯦ
ꯑꯁ ꯈꯪꯗꯦꯅꯦ ꯉꯔꯥꯡ ꯅꯍꯥꯟ ꯑꯦꯄ꯭ꯔꯤꯜꯒꯤ ꯊꯥꯗꯁꯨ ꯏꯔꯥꯡ ꯌꯥꯝ ꯀꯜꯂꯦꯅ
ꯎꯝ
ꯑꯗꯨ ꯁꯨꯇꯤ ꯂꯩ ꯍꯥꯏꯃꯟꯕꯒꯤ ꯑꯗꯨꯁꯨ ꯑꯗꯨꯒꯤ ꯃꯇꯨꯡꯗ ꯊꯕꯛꯇꯣ ꯌꯥꯝ ꯂꯩꯇ꯭ꯔꯦꯕ ꯑꯗꯨꯒꯤꯁꯨ ꯑꯣꯏꯔꯝꯒꯅꯤ ꯑꯗꯨ ꯈꯪꯅꯤ ꯁꯥꯔꯗꯣ ꯑꯁ ꯋꯥꯗꯣ ꯑꯗꯨꯝ ꯀꯩ ꯍꯥꯏꯇꯥꯔꯦ ꯊꯥꯖꯕꯒꯤ ꯋꯥ ꯉꯥꯡꯗꯣꯏꯕ ꯑꯗꯨꯝ ꯈꯪꯗ꯭ꯔꯦ ꯄꯤꯑꯣꯗꯤ ꯍꯥꯏꯈꯤꯕꯅꯦ ꯍꯥꯥ
ꯅꯨꯡꯉꯥꯏꯃꯜꯂꯦꯕꯅ
ꯑꯗꯨꯅꯦ ꯉꯥꯟꯕꯒꯤ ꯑꯣꯏꯔꯗꯤ ꯆꯥꯡ ꯅꯥꯏꯅ ꯊꯕꯛꯇꯣ ꯇꯧꯔꯒ ꯂꯥꯏꯔꯤ ꯄꯤꯔꯝ꯭ꯔꯗꯤ ꯇꯣꯛꯑꯔꯣꯏꯕ ꯑꯗ
ꯅꯨꯡꯒꯤ ꯅꯨꯡꯉꯥꯏꯕ ꯏꯁꯥꯗꯀꯣ ꯋꯥꯗꯕꯤꯅꯦ ꯁꯤꯂꯥꯏꯕꯤꯒꯤ ꯊꯕꯛ ꯇꯧꯕꯅꯤꯅ ꯑꯩꯈꯣꯏꯁꯨ ꯄꯤꯖꯗꯦ ꯑꯃꯨꯛ ꯅꯨꯡꯉꯥꯏꯇꯦꯗꯅ ꯈꯪꯗꯦ ꯑꯩꯈꯣꯏꯁꯨ ꯀꯅꯥ ꯈꯪꯕ꯭ꯔꯣ ꯗꯤꯁꯦꯝꯕꯔ ꯐꯥꯎ ꯇꯧꯕ ꯉꯝꯗꯕꯤꯗ ꯇꯥꯟꯊꯣꯛꯄ꯭ꯔꯥ ꯈꯪꯗꯦ ꯎꯝ
ꯇꯕꯔꯥ
ꯀꯩꯗꯧꯔ ꯂꯩꯗꯣꯏꯅꫭ ꯁꯤ ꯑꯗꯨꯃꯥꯏꯅ ꯍꯦꯛꯞꯄꯨ ꯂꯩꯗꯣꯏꯔꯣ
ꯑꯁ ꯈꯪꯗꯦ ꯐꯣꯟ ꯑꯗꯨꯝ ꯃꯦꯠꯂꯒ ꯂꯩꯕꯅꯦ ꯀꯩꯗꯧꯅꯤꯉꯥꯏ ꯂꯩꯔꯤ ꯀꯩꯁꯨ ꯂꯧꯅꯤꯡꯉꯥꯏ ꯂꯩꯇꯦꯗ
ꯎꯝ
ꯑꯗꯨ ꯑꯁ ꯔꯨꯝꯈꯛ ꯔꯨꯝꯗ ꯔꯨꯝꯗ ꯑꯗꯨꯝ ꯍꯤꯞꯂꯒ ꯂꯩꯥꯕꯁꯦ ꯂꯩꯕ ꯂꯩ ꯅꯨꯡꯉꯥꯏꯇꯦ ꯌꯥꯝ ꯅꯍꯥꯟ ꯀꯖꯤꯛꯀꯥꯟꯗꯤ ꯃꯥꯗꯤ ꯀꯃꯥꯏꯅ ꯂꯩꯕ ꯖꯥꯠꯅꯣ ꯈꯪꯗꯦ ꯔꯨꯝ ꯃꯅꯨꯡꯗ ꯑꯗꯨꯝ ꯍꯤꯞꯔꯒ ꯅꯨꯡꯇꯤꯒꯤ ꯍꯦꯛꯔꯒ ꯂꯩꯕꯁꯦ ꯀꯃꯥꯏꯅ ꯇꯧꯔꯒ ꯂꯩꯕꯅꯣ ꯑꯩꯗꯤ ꯂꯩꯕ ꯉꯝꯗꯦ
ꯋꯥꯔꯝꯅꯤ ꯃꯥ ꯊꯕꯛꯁꯨ ꯑꯉꯥꯡ ꯂꯧꯕꯅꯤꯅ ꯑꯉꯥꯡ ꯂꯧꯕ ꯀꯥꯟꯗ ꯁꯤꯗꯤ ꯋꯥꯕꯅꯦꯕ
ꯑꯉꯥꯡ ꯅꯨꯡꯇꯤ ꯂꯧꯔꯦꯗ ꯉꯁꯤꯗꯤ ꯁ꯭ꯀꯣꯜ ꯆꯠꯂꯝꯒꯅꯤ
ꯑꯣ ꯑꯗꯨꯗꯤ ꯃꯊꯟꯇ
ꯉꯔꯥꯡꯗꯤ ꯁꯨꯇꯤ ꯑꯣꯏꯕꯅꯤꯅ ꯑꯉꯥꯡꯗꯣ ꯂꯩꯕꯅꯤꯕ ꯂꯩꯔꯔꯣꯏ ꯁ꯭ꯀꯨꯜ ꯆꯠꯂꯝꯒꯅꯤ ꯑꯉꯥꯡꯁꯨ ꯌꯥꯝ ꯄꯤꯛꯄꯗꯤ ꯅꯠꯇꯦꯅ ꯆꯍꯤ ꯃꯉꯥꯗꯤ ꯁꯨꯔꯦ ꯎꯝ ꯆꯍꯤ ꯃꯉꯥ ꯁꯨꯔꯦ ꯃꯥꯗꯤ ꯁ꯭ꯀꯨꯜ ꯀꯥꯔꯒ ꯂꯩꯕꯅꯤꯕ ꯌꯥꯝ ꯏꯁꯃꯥꯔꯠꯁꯨ ꯑꯣꯏꯕꯅꯤ
ꯑꯗꯨ ꯀꯅꯥꯒꯤ ꯐꯤꯔꯣꯜ ꯁꯨꯗꯦꯕ ꯃꯥꯗ ꯑꯉꯥꯡꯒꯤꯔ
ꯑꯉꯥꯡꯒꯤꯁꯨ ꯑꯣꯏꯔꯝꯒꯅꯦ ꯄꯥꯁꯨ ꯑꯣꯏꯔꯝꯒꯅꯤ ꯈꯪꯗꯦ ꯇꯦꯔꯦꯁꯇꯅꯤ ꯍꯥꯏ ꯋꯥꯁꯤꯡ ꯃꯦꯆꯤꯟ ꯂꯩꯩꯕ ꯃꯥꯂꯦ
ꯎꯝ
ꯍꯪꯉꯦ ꯑꯩꯁꯨ ꯍꯣꯔꯦꯟ ꯂꯥꯛꯑꯒ ꯍꯪꯉꯦ ꯑꯃꯨꯛ ꯀꯩ ꯀꯩꯩꯅꯣ ꯇꯧꯔꯅꯤ ꯃꯥꯁꯨ ꯀꯣ ꯀꯩ ꯍꯥꯏꯗꯣꯏꯔꯥ ꯐꯖꯅ ꯋꯥꯗꯣ ꯎꯝ ꯀꯩ ꯍꯥꯏꯗꯣꯏꯔꯥ ꯁꯨꯃꯥꯏꯅ ꯇꯧꯅꯤ ꯁꯨꯃꯥꯏꯅ ꯇꯧꯕꯅꯦ ꯑꯗꯨ ꯈꯣꯠꯄꯅꯦ ꯍꯥꯏꯕꯗ ꯃꯥꯁꯨ ꯐꯖꯅ ꯍꯥꯏꯕꯤꯔꯗꯤ ꯒ꯭ꯌꯥꯟ ꯇꯥꯔꯅꯤꯕ
ꯎꯝ
ꯃꯥꯁꯨ ꯍꯥꯏꯅꯤꯡꯕ ꯃꯥꯜꯂꯦ ꯋꯥ ꯊꯣꯛꯇꯧꯕꯗꯨ
ꯎꯝ ꯑ ꯆꯠꯂꯃꯤ ꯀꯥꯏ ꯍꯥꯏꯗꯤ
ꯑꯗꯨ ꯆꯛꯆꯥꯒꯨꯝꯕ ꯂꯟꯁꯀꯨꯝꯕ ꯆꯥꯕꯗꯤ ꯆꯥꯕꯗꯤ ꯃꯥꯅ ꯍꯥꯏꯕ ꯌꯥꯕ ꯑꯗꯨꯕ
ꯎꯝ ꯅꯨꯡꯊꯤꯟꯗ ꯃꯦꯁꯦꯁ ꯇꯧꯔꯛꯑꯦꯕ ꯑꯉꯥ ꯂꯧꯁꯤꯦ ꯁꯨꯃꯥꯏꯅ ꯋꯥꯕ꯭ꯔꯌꯦ
ꯍꯥ ꯃꯥ ꯑꯉꯥꯡ ꯂꯧꯕꯒꯤ ꯑ ꯑ ꯑꯉꯥꯡ ꯂꯧꯕꯒꯤ ꯀꯩ ꯍꯥꯏꯗꯣꯏꯔꯥ ꯈꯪꯗꯕꯒꯤꯅꯦ ꯃꯥꯁꯦ ꯑꯉꯥꯡ ꯉꯕ ꯆꯥ ꯈꯪꯗꯕꯅꯤ ꯍꯥꯏꯗꯤ ꯑꯉꯥꯡꯁꯤꯡꯗꯤ ꯋꯥ ꯌꯥꯝ ꯍꯥꯡꯔꯛꯀꯅꯤ ꯀꯩꯀꯩ ꯁꯥꯟꯅꯒꯅꯤ ꯑꯗꯨꯗꯤ ꯇꯧꯕꯅꯦꯕ ꯑꯩꯈꯣꯏꯅꯁꯨ ꯃꯣꯏꯕꯨ ꯑꯗꯨꯝ ꯀꯩ ꯍꯥꯏꯗꯔꯥ ꯁꯥꯟꯕꯗꯨ ꯋꯥ ꯉꯥꯡꯕꯗꯤ ꯑꯩꯈꯣꯏꯁꯨ ꯇꯧꯕꯤꯅꯦ ꯇꯧꯅꯤꯡꯉꯥꯏꯅꯤꯕ ꯃꯥꯗꯤ ꯑꯗꯨꯝ ꯑꯗꯨꯝ ꯁꯃꯥꯏꯅ ꯇꯧꯕꯗ ꯃꯥꯗꯤ ꯌꯥꯝ ꯀꯩ ꯍꯥꯏꯅ ꯍꯩꯇꯕꯅꯤꯅ ꯑꯗ ꯍ ꯁꯤ ꯑꯣꯏꯔꯝꯕ ꯌꯥꯏ ꯋꯥꯏ ꯍꯥꯏꯕꯗꯣ
ꯎꯝ ꯑꯁ ꯍꯪꯗꯦꯗ ꯑꯁꯤꯒꯨꯝꯕ ꯊꯕꯛꯁꯤꯁꯨ ꯑꯃꯨꯛ ꯇꯟꯕ ꯈꯜꯂꯨꯔꯗꯤ
ꯑꯗꯨꯏꯅꯦ ꯇꯥꯟꯗꯤ ꯇꯟꯥꯟꯕꯅꯦ ꯑꯗꯨꯕꯨ ꯃꯥꯁꯦ ꯊꯕꯛ ꯑꯇꯥꯏ ꯇꯧꯅꯤꯡꯕꯒꯤ ꯑꯁꯤꯕꯨꯕ ꯍꯥꯎꯁꯤ
ꯔꯦꯁꯇꯨꯔꯦꯟ ꯀꯩꯀꯥꯗꯤ ꯇꯧꯅꯤꯡꯗꯕ ꯃꯥꯜꯂꯦꯀꯣ
ꯍꯥꯥ ꯑꯗꯨ ꯅ ꯔꯦꯁꯇꯨꯔꯦꯟꯒꯤ ꯍꯥꯏꯔꯒ ꯑꯃꯨꯛ ꯔꯦꯁꯇꯨꯔꯦꯟꯗ ꯇꯧ ꯅꯤꯡꯕ꯭ꯔꯥ ꯍꯥꯏꯔꯒ ꯑꯃꯨꯛ ꯇꯧꯅꯤꯡꯗꯦ ꯍꯥꯏ
ꯑ ꯁꯤ ꯊꯕꯛꯗꯒꯤꯁꯨ ꯈꯔ ꯐꯔꯕꯔꯕꯅꯤꯅ ꯍꯥꯏꯗꯤ ꯅꯨꯡꯉꯥꯏꯕ ꯑꯕꯅꯤꯗꯅ
ꯇꯑꯣ ꯍꯥꯜꯒꯃꯗ ꯄꯨꯡꯗꯣ ꯊꯦꯡ ꯊꯦꯡꯅ ꯍꯜꯂꯛꯑꯦ ꯍꯥꯏꯕꯒꯤ ꯃꯥꯗ ꯇꯥꯅꯤꯡꯦ ꯃꯣ ꯑꯁ ꯊꯕꯛ ꯈꯨꯗꯤꯡꯗꯤ ꯅꯨꯡꯉꯥꯏꯕꯨꯗꯤ ꯂꯩꯔꯝꯔꯣꯏ ꯁꯤꯗ ꯍꯥꯏꯕꯗꯤ ꯇꯂꯣꯞ ꯄꯩꯁꯥ ꯑꯩꯈꯣꯏꯁꯨ ꯇꯥꯟꯔꯒ ꯂꯩꯕꯅꯤꯅꯅ ꯊꯕꯛ ꯈꯨꯗꯤꯡꯒꯤ ꯅꯨꯡꯉꯥꯏꯕ ꯊꯕꯛ ꯂꯏꯔꯕ
ꯎꯝ ꯑꯗꯨꯕꯨ ꯈꯔ ꯃꯤ ꯌꯨꯝꯗ ꯆꯠꯄꯅꯤꯅ ꯑꯃꯨꯛ ꯀꯤꯅ ꯆꯜꯂꯤꯗꯅ
ꯑꯗꯤ ꯁꯤꯇ ꯐ꯭ꯔꯤ ꯑꯣꯏꯗ꯭ꯔꯦ ꯁꯤ ꯁꯤ ꯀꯦꯃꯦꯔꯥ ꯊꯝꯕꯅꯤꯕ ꯃꯣꯏꯒꯤ ꯌꯃꯤꯠꯇ
ꯎꯝ ꯏꯅꯥꯗꯤ ꯌꯥꯝ ꯈꯨꯨꯟꯕ꯭ꯔꯣ
ꯏꯅꯥ ꯈꯣꯏꯕ ꯃꯥꯜꯂꯦ ꯍꯣꯏ ꯃꯄꯥꯗꯣ ꯑꯣꯐꯤꯁ ꯆꯠꯄꯅꯦ ꯃꯃꯥꯗꯨꯅ ꯑꯐꯥꯏꯗ ꯒꯨꯍꯥꯇꯤꯗꯔ ꯊꯕꯛ ꯇꯧꯕꯅꯤ ꯍꯥꯏꯌꯦ ꯃꯆꯥꯅꯨꯄꯤ ꯑꯃꯈꯛꯇ ꯂꯩꯕ ꯂꯨꯅ ꯇꯧꯕꯕꯒꯤ ꯅꯛꯊ ꯇꯧꯕ ꯃꯥꯜꯂꯦꯗ ꯑꯗꯨꯅ ꯑꯉꯥꯡ ꯅꯨꯄꯤꯗꯣ
ꯎꯝ
ꯀꯁꯤꯃꯗꯅꯦ
ꯑꯗꯨꯗꯤ ꯃꯊꯟꯇ ꯑꯣꯏꯔꯝꯅꯤꯌꯦ ꯃꯄꯥ ꯑꯣꯐꯤꯁ ꯆꯠ꯭ꯔ ꯁ꯭ꯀꯨꯜ ꯑꯃ ꯆꯠꯈ꯭ꯔ
ꯎꯝ ꯃꯈꯥꯗ ꯃꯥꯒꯤ ꯑ ꯀꯩ ꯍꯥꯏꯥꯏꯗ꯭ꯔꯣ ꯎ ꯑ ꯃꯤꯗꯤ ꯂꯩꯕ ꯃꯥꯜꯂꯦ ꯃꯈꯥꯕꯌꯣꯔꯤꯡꯗꯨ ꯀꯣ ꯑꯟꯅꯔꯗ ꯂꯩ ꯂꯩꯕ ꯃꯂꯦ ꯑꯍꯅꯃ ꯑꯗꯨꯗꯒꯤ ꯃꯣꯏ ꯏ ꯃꯣ ꯑꯄ ꯃꯥ ꯂꯩꯦ ꯃꯥ ꯆ ꯀꯨꯝꯕꯝꯕꯅꯤꯦ ꯀꯨꯝꯃꯀ
ꯀꯥꯏ ꯋꯥꯏꯗꯅꯣꯕ ꯃꯥ ꯇꯧꯔꯤꯗꯣ ꯊꯕꯛ
ꯑꯁꯤ ꯎ ꯎꯔꯤꯄꯣꯛ ꯀꯔꯣ ꯈꯗꯦꯝ ꯂꯩꯀꯥꯏ ꯍꯥꯏꯕ꯭ꯔꯣ ꯂꯩꯔꯛ ꯍꯥꯏꯕ꯭ꯔꯣ ꯑꯃ ꯁꯣꯔꯣꯛ ꯃꯅꯥꯛꯇꯅꯤꯗ ꯈꯔ ꯆꯪꯉꯒꯀꯣ ꯁꯣꯔꯣꯛ ꯃꯅꯥꯛꯇꯅꯤꯗ ꯑꯗꯨꯝ ꯂꯥꯛꯑ
ꯎꯝ ꯑꯗꯨ ꯃꯈꯣꯡꯅ ꯆꯠꯄ꯭ꯔꯣꯒꯨꯝꯕ ꯒꯥꯔꯤꯅ ꯆꯠꯄ꯭ꯔꯣ
ꯑꯣꯇꯣꯕꯔꯥꯗꯤ ꯄꯤ ꯍꯥꯏ ꯃꯅꯦ ꯊ ꯃ ꯇꯔ ꯂꯩꯠꯇꯣ ꯀꯌꯥ ꯀ ꯑꯁ ꯈꯪꯗꯦ ꯑꯗ ꯆ ꯐꯔꯤ ꯊꯕꯛ ꯇꯧꯅꯤꯡꯕ꯭ꯔꯁꯨ ꯈꯪꯗꯦ ꯃꯣꯏꯁꯦ
ꯑ ꯈꯗ꯭ꯔꯦ
ꯑꯩꯗꯤ ꯔꯦꯟꯁꯨ ꯑꯃꯨꯛ ꯁꯤꯐ ꯇꯧꯅꯤꯡꯕꯀꯣ ꯁꯤꯁ ꯁꯦ ꯌꯥꯝ ꯎꯝ ꯀꯩ ꯍꯥꯏꯗ꯭ꯔꯥ ꯕꯖꯥꯔꯒ ꯂꯥꯞꯄꯅ ꯈꯔꯒ ꯊꯕꯛ ꯃꯐꯝꯒꯗ ꯑꯗꯨꯒꯤ ꯗ꯭ꯔꯦꯟꯁꯦ ꯑꯃꯨꯛ ꯁꯤꯐ ꯇꯧꯅꯤꯡꯉꯦ ꯑꯕ ꯅꯣꯏ ꯅꯣꯏ ꯂꯩꯀꯥꯏꯒꯨꯝꯕꯗ ꯂꯩꯅꯤꯡꯉꯦꯕ ꯕꯖꯥꯔ ꯃꯅꯥꯛꯇ ꯇꯀꯣ
ꯎꯝ ꯑꯗꯣ ꯑꯩꯈꯣꯏ ꯂꯩꯀꯥꯏꯗꯁꯨ ꯌꯦꯡꯕ ꯂꯥꯛꯑꯣꯗꯅ ꯅꯣꯏ ꯁ ꯑꯗꯨꯝ ꯆꯠꯇ꯭ꯔꯗꯤ ꯑꯩꯈꯣꯏ ꯑꯩꯈꯣꯏꯅꯗꯤ ꯊꯤꯕ ꯅꯪꯔꯣꯏ
ꯑꯗꯨꯅꯦ ꯂꯪꯗꯣꯏꯕ ꯎꯝ ꯈꯥꯡꯈꯣꯏꯕ ꯑꯗꯣ ꯑꯗꯣ ꯑꯩꯅꯗꯤ ꯔꯦꯟꯁ ꯁꯤꯐ ꯇꯧꯔꯁꯤ ꯦꯔꯥ ꯊꯕꯛꯒꯨꯝꯕꯁꯦ ꯐꯪꯉꯗꯤ ꯍꯥꯏꯕꯗꯤ ꯕꯖꯥꯔꯒꯤ ꯃꯅꯥ ꯑꯣꯏꯔꯗꯤ ꯊꯕꯛꯁꯨ ꯆꯄ ꯑꯗꯨꯝ ꯆꯠꯄ ꯈꯣꯠꯄꯁꯨ ꯅꯨꯡꯉꯥꯏꯅ ꯑ ꯇꯣꯕ꯭ꯔꯁꯨ ꯇꯤꯡꯗ꯭ꯔꯦ ꯍꯥꯏ ꯑꯗꯨꯝ ꯑꯩꯅꯗꯤ ꯅꯍꯥꯟꯒꯤ ꯍꯥꯏꯕꯅꯤ ꯑꯗꯨ ꯈꯪꯗꯣꯏꯅꯦ ꯃꯥꯁꯦ ꯊꯄ ꯇꯧꯅꯤꯡꯗꯕꯅꯤꯅ ꯑꯗꯣ
ꯕꯖꯥꯔꯗ ꯂꯩꯕꯗꯨꯗꯤ ꯊꯕꯛ ꯑꯇꯩ ꯑꯇꯩꯁꯨ ꯑꯗꯨꯝ ꯅꯨꯡꯉꯥꯏꯗꯅ ꯏꯟꯁꯥꯡ ꯅꯥꯄꯤ ꯂꯧꯕꯒꯨꯝꯕꯁꯨ ꯗꯥ ꯀꯅꯟꯅ
ꯑꯩꯗ ꯍꯥ ꯏꯗꯦ ꯍꯥꯏꯈꯤꯗꯅꯦ
ꯃꯌꯥꯝꯕꯗꯣ ꯒ꯭ꯔꯦꯟ ꯊꯤꯕ ꯃꯥꯜꯂꯦ
ꯑ ꯑꯩꯉꯣꯟꯗꯗꯤ ꯍꯥꯏꯔꯛꯇꯦꯗ
ꯐꯣꯝ ꯐꯤꯜ ꯑꯞ ꯇꯧꯕ ꯆꯠꯄ ꯀꯥꯟꯗ ꯑꯃꯨꯛ ꯍꯜꯂꯛꯄꯗ ꯊꯤꯌꯦ
ꯑꯣ ꯑꯩꯗꯤ ꯕꯖꯥꯔ ꯁ꯭ꯋꯥꯏꯗꯁꯦ ꯂꯥꯛꯏꯁꯦ ꯍꯥꯏꯅꯗꯤ ꯑꯩꯗꯤ ꯑꯗꯨꯝ ꯍꯥꯏꯔꯛꯄꯅꯦ ꯃꯔꯛ ꯃꯔꯛꯇ ꯍꯥꯏꯗꯤ ꯁꯋꯥ ꯁꯦ ꯀꯩ ꯍꯥꯏꯗꯣꯏꯔꯣ ꯎ ꯂꯥꯞꯁꯨ ꯂꯥꯞꯄꯦ ꯑꯗꯨꯒ ꯃꯐꯝꯁꯦ ꯌꯥꯝꯅ ꯂꯩꯅꯤꯡꯗꯕ ꯍꯥꯏꯕ ꯇꯥꯔꯦꯅꯦ
ꯎꯝ ꯗꯒꯤ
ꯐ꯭ꯔꯤꯁꯨ ꯌꯥꯝ ꯑꯣꯏꯗꯕ
ꯏꯁꯤꯡꯁꯨꯦ ꯅꯨꯡꯉꯥꯏꯇꯦ
ꯎꯝ ꯏꯁꯤꯡꯗꯤ ꯌꯥꯝ ꯅꯨꯡꯉꯥꯏꯇꯦ ꯏꯁꯤꯡ ꯈꯔ ꯄꯥꯏꯔꯗꯤ ꯏꯁꯤꯡ ꯃꯔꯥꯡ ꯀꯥꯏꯌꯦ ꯑꯃꯨꯛ ꯍꯥꯏꯔꯛꯀꯅꯤ ꯂꯩꯃꯤꯟꯅꯕ ꯃꯤꯁꯤꯡꯗꯨꯒ ꯑꯩꯒꯤ ꯇꯟꯕꯗ
ꯑꯩꯈꯣꯏꯅꯤꯗ ꯏꯁꯤꯡ ꯋꯥꯥꯏꯕꯁꯤꯗꯤ ꯍꯞꯇꯥ ꯑꯃꯗ ꯑꯅꯤ ꯑꯍꯨꯝꯔꯪꯅꯤ ꯇꯥꯔꯔꯤꯗꯨꯣ
ꯑꯗꯤ ꯕ꯭ꯂꯀꯦꯠ ꯄꯨꯂꯞ ꯁꯨꯕꯨꯣꯏ ꯌꯥꯔꯦ ꯑꯗꯨꯝ ꯊꯥ ꯊꯥꯟꯗ ꯑꯦꯍꯄꯇꯇꯥ ꯑꯗꯞ ꯂꯩꯒꯦ ꯑꯃ ꯑꯥꯔ ꯌꯥꯔꯦꯅꯦ
ꯑꯗꯨ ꯐꯤꯔꯣ ꯍꯧꯕꯗꯨ ꯃꯐꯝꯗꯨ ꯅꯨꯡꯉꯥꯏꯇꯕꯅꯤꯅ ꯑꯃꯨꯛ ꯅꯨꯡꯉꯥꯏꯇꯕ
ꯍ ꯃꯨ ꯄꯝꯗꯤ ꯍ
ꯐꯧꯕꯗꯤ ꯐꯧꯋꯦ ꯑꯗꯨꯝ ꯁꯨꯔꯁꯨ ꯐꯧꯋꯦꯕꯀꯣ ꯑꯗꯨꯕꯨ ꯅꯨꯡꯁꯥꯠ ꯆꯪꯗꯕꯅꯤꯅ ꯃꯅꯝꯗꯤ ꯈꯔ ꯂꯩꯌꯦꯗꯅ ꯄꯍꯥꯕꯁꯨꯨꯝ
ꯅꯣꯏ ꯂꯩꯔꯛꯇꯗꯤ ꯂꯩꯗꯤ ꯂꯩꯅꯤꯡꯉꯦ ꯑꯗꯨ ꯆꯞ ꯆꯥꯔꯦꯕ ꯕꯖꯥꯔꯁꯨ ꯆꯠꯅꯤꯡꯉꯥꯏ ꯑꯗꯨꯝ ꯈꯣꯠꯄꯗꯨꯝ ꯅꯨꯡꯉꯥꯏꯔꯦꯕ
ꯑꯗ ꯊ ꯊꯔ ꯇꯂ
ꯑꯩ ꯍꯥꯏꯔꯒ ꯂꯩꯔꯦ ꯑꯗꯨ ꯊꯕꯛꯀꯤ ꯃꯇꯥꯡꯗꯅꯦꯕ ꯍꯧꯖꯤꯛꯁꯦ ꯊꯕꯛꯀꯤ ꯃꯇꯥꯡꯗ ꯐꯔꯛ ꯇꯥꯕꯅꯤ ꯊꯕꯛ ꯑꯗꯨꯝ ꯐꯪꯗ꯭ꯔꯦ ꯍꯥꯏꯔꯗꯤ ꯑꯩꯁꯦ ꯔꯦꯟꯖꯁꯦ ꯑꯃꯨꯛ ꯆꯦꯟꯖꯁꯤ ꯇꯧꯅꯤꯡꯗ꯭ꯔꯦ ꯍ ꯠꯇꯔꯦ ꯈꯟꯗꯔꯦ
ꯗꯗꯤ ꯂꯩꯇꯕ꯭ꯔꯕ
ꯑꯁ ꯂꯞꯄꯤ ꯅꯝꯃꯣꯏ ꯑꯗꯨꯗꯤ ꯈꯪꯗꯦ ꯍꯥꯏꯁꯦ
ꯑꯁ
ꯊꯕꯥꯡꯅ ꯐꯖꯅ ꯇꯧꯔꯗꯤ ꯌꯥꯕ ꯅꯨꯡꯁꯥ ꯊꯣꯛꯇ꯭ꯔꯒ ꯁꯥꯏꯌꯦ ꯑꯁ ꯇꯜꯂꯦ ꯁꯤꯒꯨꯝꯕ ꯑꯣꯏꯗꯣꯏꯔꯁꯦ
ꯉꯔꯥꯡꯗꯤ ꯅꯨꯡ ꯅꯣꯡ ꯆꯨ ꯃꯥꯜꯂꯦꯅꯦ ꯑꯩꯈꯣꯏ ꯑꯩꯗꯨꯗꯩꯗꯗꯤ
ꯑꯩ ꯇꯧꯔꯛꯀꯦꯅꯦ ꯀꯣꯜꯁꯦ
ꯍꯣꯏ ꯍꯣꯏ
ꯀꯣ ꯅꯪꯉꯣꯟꯗꯤ ꯇꯧꯕ ꯌꯥꯔꯦ ꯑꯩ ꯇꯧꯔꯛꯀꯦ